ꯇꯥꯕ꯭ꯔꯣ
ꯇꯥꯔꯦ ꯇꯥꯔꯦ
ꯀꯩꯗꯧꯔꯤꯅꯤ ꯆꯥꯛꯇꯣꯛꯑꯕꯣ ꯎꯝ ꯅꯁꯥ ꯊꯣꯡꯉ ꯅꯁꯥ ꯆꯥꯖꯔꯦ ꯍꯥꯎꯔꯦ
ꯍꯥꯎꯔꯦ ꯏꯕꯦꯃꯥ ꯑꯁꯤ ꯎ ꯃꯣꯔꯣꯛ ꯃꯦꯠꯄ
ꯍꯥꯎꯕꯅꯦ
ꯀꯥꯝꯃꯤꯁꯤꯅꯤ
ꯑꯗꯨꯅ ꯍꯥꯎꯇꯔꯣ
ꯍꯥꯎꯏ ꯆꯥꯛ ꯆꯪꯉꯦ꯫
ꯎꯝ ꯃꯣꯔꯣꯛ ꯌꯥꯎꯔꯗꯤ ꯆꯥꯛ ꯆꯪꯉꯦ ꯃꯣꯔꯣꯛ ꯌꯥꯎꯗ꯭ꯔꯗꯤ ꯆꯥꯛ ꯆꯪꯗꯦ
ꯎꯝ ꯑꯩ ꯃꯣꯔꯣꯛꯁꯦ ꯊꯥꯗꯣꯛꯑꯕꯅꯤ
ꯑꯩꯗꯤ ꯊꯥꯗꯣꯛꯇꯦ
ꯆꯈꯥꯎ ꯁꯣꯛꯂꯛꯑ
ꯑꯗꯨꯅꯤ
ꯍꯥꯎꯗꯤ ꯍꯥꯎꯕ
ꯊꯣꯛꯂꯛꯑꯀꯥꯟꯗ ꯁꯤꯡꯖꯨ ꯐꯖꯅ ꯁꯥꯥꯁꯤꯕ
ꯆꯥꯁꯦ ꯅꯍꯥꯟ
ꯁꯤꯡꯖꯨ ꯑꯈꯣꯏ ꯑꯊꯣꯏꯒꯤ ꯀꯣꯏꯅꯕ ꯅꯨꯄꯤ ꯂꯥꯛꯑꯝꯕꯗꯣ ꯆꯥꯏ ꯍꯥꯎꯋꯤ
ꯎꯝ ꯀꯥꯏꯗꯒꯤ
ꯑꯣ ꯐꯕꯔꯣ
ꯐꯩ ꯎꯝ ꯆꯥꯖꯦ ꯁꯤꯡꯖꯨ ꯍꯥꯏꯔꯒ ꯑꯗꯨꯝ ꯌꯥꯅꯤ
ꯃꯥ ꯁꯤꯡꯖꯨ ꯆꯥꯖꯦ ꯍꯥꯏꯌꯣ ꯑꯗꯨꯝ ꯌꯥꯔꯗꯝꯅꯤ
ꯎꯝ ꯌꯨꯗ ꯉꯥꯎꯕꯅꯤꯅ ꯑꯩꯗꯤ ꯑꯩꯈꯣꯏ ꯊꫭꯏꯕꯤꯅꯥꯎ ꯐꯣꯟ ꯇꯧꯗ꯭ꯔꯤꯌꯦ ꯏꯆꯦ ꯕꯤꯅꯥ ꯀꯦꯕꯗꯣ ꯃꯥ ꯀꯦꯕꯒꯤ ꯍꯥꯏꯈꯤꯕꯅꯦ ꯕꯨꯗꯤ ꯌꯥꯔꯦ ꯑꯗꯣ ꯏꯆꯦꯅ ꯉꯔꯥꯡ ꯑꯃꯨꯛ ꯀꯦꯕꯗꯪ ꯍꯥꯏꯔꯨꯔꯅꯨ ꯆꯥꯛ ꯆꯥꯕ ꯈꯣꯠꯄ ꯑꯗꯨꯝ ꯂꯣꯏ ꯌꯥꯎꯔꯗꯕꯅꯦ ꯍꯥꯏꯌꯣꯅ ꯍꯥꯏꯔꯛꯄꯅꯦ
ꯎꯝ
ꯀꯥ ꯑꯣꯏꯗꯏꯖ ꯍꯥꯏꯗ
ꯃꯆꯥ ꯅꯨꯄꯥ ꯑꯗꯨ꯭ꯔꯣ
ꯑꯪ ꯃꯆꯥꯅꯨꯄꯥꯗꫭ
ꯎꯝ
ꯎꯝ
ꯃꯤ ꯗꯥꯀꯤꯁꯟꯅ ꯅꯨꯄꯤ ꯆꯦꯜꯂꯨꯔꯁꯨ ꯑꯐꯕ ꯅꯨꯄꯥꯅꯤꯅ
ꯑꯥ
ꯃꯥ ꯂꯩꯅꯤ ꯔꯦꯕꯤꯅ ꯍꫭꯏ
ꯅꯨꯡꯉꯥꯏ
ꯑꯗꯣ ꯃꯔꯥꯏꯕꯛ ꯐꯔꯦ
ꯍꯩꯌꯦ ꯃꯤꯗꯤ ꯁꯇꯥꯔ ꯆꯝꯃꯦ
ꯎꯝ ꯃꯅꯦꯝꯕꯣꯛ ꯈꯤꯇꯪ ꯀꯩꯅꯣꯝ ꯇꯧꯕꯩ ꯋꯥꯅꯦꯕ
ꯎꯝ
ꯊꯥꯏꯅꯒꯤꯗꯤ ꯑꯣꯏꯔꯝꯃꯗꯣꯏ ꯃꯅꯦꯝꯄꯣꯛꯁꯨ
ꯑꯣꯏꯈꯔꯦ ꯑꯣꯏꯈꯔꯦ
ꯎꯝ ꯈꯥꯔꯁꯦꯝ ꯇꯣꯛ ꯑꯃꯅꯤꯕ
ꯎ ꯈꯔ ꯍꯜꯂꯦꯕ
ꯎꯝ ꯗꯥ ꯀꯤꯁꯅꯅꯁꯨ ꯉꯥꯡꯕꯅꯤ
ꯎꯝ
ꯑꯦ ꯑꯗꯨ ꯇꯧꯕ ꯑꯗꯥ ꯇꯧꯕ ꯗꯥ ꯀꯤꯁꯟꯗꯤ ꯑꯗꯨꯝ ꯁꯥꯎꯕꯅꯦꯕ
ꯎꯝꯝ ꯀꯩꯅꯣꯅꯤꯗ ꯄꯩꯁꯥ ꯄꯥꯏꯔꯕꯅꯤꯅ ꯑꯩꯈꯣꯏ ꯃꯉꯥꯏꯒꯤꯅ
ꯎꯝ
ꯑꯩꯒꯤꯕ
ꯎꯝ ꯃꯤꯎꯗꯕ
ꯎꯠꯇ ꯄ
ꯎꯝ
ꯑꯩꯈꯣꯏ ꯃꯥꯜꯂꯩ ꯌꯦ ꯑꯗꯨ ꯍꯥꯏꯔꯗꯤ
ꯍꯥꯥ
ꯑꯗꯨꯏ ꯌꯥꯔꯒ
ꯎꯝ ꯅꯄꯀ ꯑꯣ ꯇꯥꯏ ꯍꯕꯦꯝꯃ ꯑꯩꯒꯤ ꯃꯣꯔꯣꯛ ꯈꯨꯖꯥꯔꯤꯒꯦ
ꯅꯪ ꯃꯣꯔꫭꯛ ꯇꯣ
ꯑꯗꯨ ꯅꯞꯀ ꯑꯣ ꯇꯥꯕꯤ ꯃꯔꯣꯅ ꯑꯩꯒ
ꯑꯩꯗꯤꯅꯦ ꯑꯗꯨꯅ ꯍꯥꯎꯋꯦꯕ ꯆꯤ ꯁꯥ ꯆꯤꯁꯥ ꯆꯥꯕꯗꯨꯅꯦ ꯊꯔꯣꯏ ꯊꯣꯡꯉꯁꯨ ꯃꯣꯔꯣꯛ ꯈꯔ ꯁꯥꯔ ꯍꯥꯎꯇ꯭ꯔꯣ
ꯆꯃ ꯑꯗꯨ ꯆꯜꯗ
ꯍꯥꯥ
ꯌꯥꯝ ꯆꯝꯃꯖ ꯇꯂꯦꯕ
ꯑꯁ ꯑꯩꯈꯣꯏ ꯏꯇꯩꯍꯣꯏꯗꯤ ꯏꯔꯣꯟꯕ ꯃꯩꯇꯩ ꯃꯣꯔꯣꯛꯑꯅꯤ
ꯃꯥ
ꯑꯗꯨꯗꯒꯤ ꯊꯔꯣꯏ ꯊꯣꯡꯉꯤꯁꯦ ꯑꯩꯅ ꯄꯨꯜꯂꯞ ꯊꯣꯡꯉꯁꯦ ꯃꯣꯏꯒꯤ ꯍꯥꯟꯅ ꯊꯥꯛꯑꯒ ꯊꯣꯡꯒꯅꯤ ꯊ ꯃꫭꯔꫭꯛ ꯑꯍꯨꯝꯘꯥ ꯄꯀꯥ ꯀꯣ
ꯎꯝ ꯎꯝ
ꯌꯥꯝꯃꯕꯗ ꯃꯉꯥꯒ ꯍꯥꯞꯄꯒ ꯑꯗꯨꯒ ꯃꯣꯏꯒꯤ ꯂꯣꯏꯔꯦ ꯈꯥꯏꯗꯣꯛꯈꯀꯥꯟꯗ ꯑꯩꯈꯣꯏ ꯏꯃꯥ ꯏꯕꯥꯅꯤꯒꯤ ꯃꯣꯔꯦꯛ ꯀꯨꯟꯃꯔꯤ ꯀꯨꯟꯃꯉꯥ ꯑꯗꯨ ꯑꯃꯨꯛ ꯅꯩꯈꯥꯏꯔ ꯍꯥꯞꯆꯤꯜꯂꯅꯤ ꯑꯗꯨꯅ ꯍꯥꯎꯖꯩꯑꯕ
ꯎꯝ
ꯏꯆꯥ ꯅꯨꯨꯄꯤꯒꯤꯒ ꯃꯣꯏꯒꯤ ꯈꯥꯏꯗꯣꯛꯈ꯭ꯔꯒ
ꯃꯑꯣꯡꯁꯨ ꯑꯗꯨꯝ ꯄꯥꯝꯃꯤꯗ ꯌꯥꯗꯦꯗ
ꯏꯆꯥ ꯅꯨꯨꯄꯤꯁꯨ ꯄꯥꯝꯃꯦ ꯁꯤꯡꯖꯨ ꯅꫭꯡꯖꯨ ꯑꯗꯨꯝ ꯄꯥꯝꯃꯦ ꯃꯥꯁꯨ
ꯑꯝ
ꯁꯤꯡꯖꯨ ꯀꯣꯛꯁꯨ
ꯎꯝ ꯑꯩꯖ ꯑꯃ ꯃ
ꯑꯗꯒꯤ ꯂꯣꯛꯁꯨ ꯐꯖꯅ ꯈꯨꯨꯏ ꯑꯗꯨꯒꯅꯦ ꯏꯕ ꯇꯣꯟꯗꯒꯤ ꯃꯪꯒꯦ ꯂꯩꯔꯒꯁꯨ ꯆꯥꯁꯟꯅꯤ ꯍꯩꯈꯥ ꯍꯦꯛꯂ ꯂꯩ ꯑꯗꯨꯁꯨ ꯑꯗꯨꯝ ꯆꯥꯁꯟꯅꯤ ꯁꯪꯒꯣꯝ ꯇꯣꯠꯂꯦ ꯆꯥꯁꯟꯅꯤ ꯈꯪꯗꯦ ꯍꯩꯁꯦ ꯈꯨꯄ ꯅꯦꯃꯤ ꯃꯄꯥ ꯅꯦꯃꯤ
ꯍꯩ ꯆꯥꯏꯗꯣ ꯐꯔꯤꯅꯦꯕꯦꯝꯃ
ꯁꯨꯖꯥꯗꯦ ꯍꯩꯗꯤ
ꯍꯩ ꯆꯥꯒꯕꯅꯤ
ꯌꯥꯝ ꯆꯥꯏ ꯍꯥꯏ꯫
ꯑꯩꯩꯗꯤ ꯐꯔꯤꯅꯦ ꯏꯕꯦꯝꯃꯥ ꯈꯨꯗꯁꯨ ꯌꯥꯝ ꯐꯔꯤ ꯫
ꯑꯩꯈꯣꯏꯅ ꯆꯥꯕ ꯄꯥꯛ ꯉꯝꯗꯦ ꯍꯥꯏꯕ ꯁ꯭ꯀꯨꯜꯗꯒ ꯍꯩꯈꯥ ꯄꯨꯅꯤ ꯀꯥꯏꯅꯒꯦ꯫
ꯑ ꯇꯧꯔ꯭ꯃꯥ ꯅꯪ꯫
ꯑꯥ ꯍꯩꯈꯥꯒꯗꯨ ꯂꯩꯈꯥꯎꯗꯒ ꯍꯥꯞꯄ ꯄꯨꯈꯤ ꯍꯥꯏꯕ꯫
ꯃꯥ꯫
ꯍꯨꯡ ꯍꯨꯡ ꯫
ꯅꯣꯛꯅꯤꯡꯉꯦ ꯇꯥꯕꯗ ꯄꯤꯛꯇ꯭ꯔꯨꯃꯅ꯫
ꯑꯁ ꯁꯩꯈꯥ ꯄꯨꯗꯣꯏꯅꯤꯀꯣ ꯑꯩ ꯁꯩꯈꯥ ꯄꯨꯗꯣꯏꯅꯤ ꯀꯥꯏꯅ ꯍꯩꯈꯥꯉꯛ ꯍꯥꯞꯆꯤꯜꯂ ꯑꯩ ꯇꯨꯃꯤꯟꯅ ꯑꯃꯨꯛ ꯂꯧꯊꯣꯛꯑꯦ ꯑꯩ ꯍꯩꯈꯥꯅꯦ - ꯑꯩ ꯍꯩꯈꯥꯅꯦ ꯂꯧꯊꯣꯛꯑꯦꯅ ꯑꯃꯨꯛ ꯍꯥꯞꯆꯜꯂꯝ꯫ ꯎ꯫ ꯍꯩꯅꯧꯁꯨ ꯑꯗꯨꯝ ꯍꯦꯛꯑꯒ ꯆꯥꯅꯤꯡꯅꯤ ꯃꯥꯟꯇꯩꯔꯤꯁꯦ꯫ ꯈꯪꯗꯦ ꯍꯩꯌꯥꯝ꯫ ꯄꯥꯝꯃꯦ ꯈꯪꯗꯦ꯫
ꯋꯥꯡꯅꯗꯤ ꯐꯅꯤꯅꯦ ꯍꯩꯖꯦ ꯍꯩ ꯆꯥꯕ ꯌꯥꯝ ꯐꯩꯌꯦ꯫
ꯎꯝ ꯐꯔꯦ ꯑꯗꯣ ꯏꯆꯦ ꯕꯤꯅꯥꯅ ꯍꯥꯏꯅꯦ ꯐꯩꯌꯦ ꯅꯥꯎꯕꯤꯅ ꯅꯪ ꯆꯥꯛ ꯀꯩꯝ ꯇꯧꯗ꯭ꯔꯤꯗꯣ ꯑꯩꯈꯣꯏꯗꯤꯅꯦ ꯌꯥꯗꯦ ꯌꯥꯗꯦꯅ ꯄꯤꯖꯈꯤꯗꯕꯗꯨꯅꯅꯦ ꯍꯧꯖꯤꯛ ꯈꯤꯇꯪ ꯆꯥꯕꯒ ꯅꯥꯏ꯫
ꯑꯗꯨꯅꯦ꯫
ꯎ ꯃꯥ ꯃꯁꯥ ꯄꯥꯖꯩ ꯍꯥꯏꯕ꯫ ꯋꯥꯅꯦ ꯑꯩꯈꯣꯏꯒꯤꯅ꯫ ꯀꯩꯅꯣ ꯇꯧꯋꯦ ꯃꯣꯏꯒꯤꯅ ꯅꯥꯒꯜꯂꯦ ꯎꯝ ꯅꯥꯒꯜꯂꯦꯕ ꯑꯩꯈꯣꯏꯒꯤꯅ꯫ ꯀꯌꯥ ꯇꯧꯗꯦ꯫ ꯄꯨꯡꯇꯣꯟ ꯐꯪꯉꯦꯅꯦ ꯄꯨꯡꯇꯣꯟ ꯐꯪꯉꯦ꯫ ꯆꯥꯁꯟꯅꯤ ꯍꯥ꯫
ꯑꯩꯈꯣꯏ ꯊꯥꯏꯅ ꯀꯩ ꯅꯥꯔꯛꯀꯦꯅꯦ꯫
ꯇꯞ ꯆꯥꯛ ꯍꯦꯛ ꯆꯥ ꯁꯜꯂ ꯆꯤꯡꯊꯛꯇ ꯍꯥ ꯏꯔꯣꯏ ꯑꯃꯨꯛ ꯂꯣꯏꯖꯅꯤ꯫
ꯑꯗꯨꯅꯦ ꯍꯩꯅꯧ ꯆꯥꯎꯁꯦ ꯍꯩꯅꯧ ꯃꯦꯠꯄ ꯆꯥꯎꯁꯦ ꯑꯗꯨ ꯆꯥꯎꯁꯦꯅ ꯆꯠꯄ ꯅꯠꯇ꯭ꯔꯣ꯫ ꯃꯣꯏꯒꯤ ꯃꯥ꯫ ꯎꯈꯣꯡꯗ ꯐꯝꯃ ꯐꯝꯃꯒ ꯍꯩꯅꯧ ꯃꯈꯣꯡꯗ ꯐꯝꯃ ꯐꯝꯃꯒ ꯫ ꯍꯩꯕꯣꯡ ꯃꯈꯣꯡꯗ ꯐꯝꯃ ꯎꯝ ꯎꯝ ꯆꯥꯔꯤ ꯃꯌꯥꯝꯗꯨ꯫ ꯀꯩ ꯅꯥꯒꯦ ꯍꯥꯏꯕ ꯑꯩꯈꯣꯏ꯫
ꯅꯥꯗꯦꯕ꯫ ꯍꯧꯖꯤꯛ ꯑꯣꯏꯌꯣ꯫
ꯍꯧꯖꯤ ꯑꯣꯏꯔꯤ ꯂꯣꯏꯔꯦ ꯏꯕꯦꯝꯃ꯫
ꯎꯝ꯫
ꯅꯥꯒꯟꯗꯦ ꯍꯥꯏꯕ꯫
ꯑꯗꯩꯩ ꯍꯩꯅꯧ ꯃꯨꯜꯂꯦ ꯍꯩꯅꯧ ꯃꯨꯜꯂꯦ ꯍꯩꯅꯧ ꯃꯨꯟꯕ ꯃꯈꯣꯡꯁꯤꯗ ꯐꯝꯃꯒ ꯇꯤꯟ ꯌꯥꯎꯕꯒꯩ ꯁꯣꯏ꯫ ꯄꯥꯪꯆꯗ ꯁꯥꯏ
ꯆꯥꯏ ꯁꯨꯨꯡꯅꯥ ꯅꯥꯔꯛꯇꯦ ꯄꯨꯔꯥ ꯑꯩꯈꯣꯏꯁꯦ ꯑꯉꯥꯡ ꯑꯣꯏꯔꯤꯉꯩꯗ ꯁꯥꯅꯤꯗ ꯇꯧꯔꯛ
ꯁꯥꯅꯦ ꯍꯧꯖꯤꯛꯀꯤ ꯑꯉꯥꯡꯒꯗꯤ
ꯌꯦ ꯈꯅꯔꯦ ꯑꯗꯨꯅꯤ ꯀꯣꯏꯆꯠꯅꯤ ꯑꯩꯈꯣꯌꯅ ꯆꯠꯂꯛꯏꯁꯦ
ꯎꯝ ꯃꯨꯁꯤꯟ ꯃꯨꯒꯩ
ꯎꯝ
ꯇꯥꯂꯦ
ꯍꯣꯏꯆꯠꯅꯤ ꯀꯩꯅꯣ ꯀꯩꯅꯣ ꯍꯨꯔꯥꯟꯕꯃꯨ ꯆꯠꯀꯅꯤ ꯍꯩ ꯍꯨꯔꯥꯟꯕ ꯆꯠꯂꯤꯝꯅꯤ ꯌꯦꯡꯉꯨꯗꯅ
ꯊꯕꯤ ꯄꯥꯜꯂꯦ ꯊꯕꯤ ꯃꯣꯔꯣꯛꯀ ꯄꯨꯪꯆꯗ ꯆꯥꯥꯁꯟꯅꯤ
ꯑꯗꯣ ꯑꯃꯔꯣꯝꯗ ꯑꯁ ꯑꯩꯈꯣꯏ ꯁꯤ ꯆꯥꯍꯧꯕꯗꯅꯣ ꯅꯨꯡꯉꯥꯏꯇ꯭ꯔꯣ ꯍꯥꯏꯗꯤ ꯑꯉꯥꯡ ꯑꯣꯏꯔꯤꯉꯩꯗ ꯉꯥ ꯉꯥꯎꯧꯕꯗꯨꯅ ꯃꯥꯒꯤ ꯍꯧꯖꯤꯛꯟ ꯑꯉꯥꯪꯗꯤ ꯁꯤ ꯐꯪꯗ꯭ꯔꯕꯅꯦ ꯑ
ꯆꯤ ꯆꯤꯡꯊꯛ ꯂꯩꯕ ꯁ꯭ꯋꯥꯏꯒꯩꯗꯤ ꯈꯔ ꯑꯗꯨꯝ ꯐꯪꯒꯅꯤ
ꯑꯥ ꯆꯤꯪꯊꯛꯊꯒꯗꯤ ꯆꯇꯥ ꯀꯨꯏꯔꯦꯗ
ꯑꯁ ꯍꯥꯏꯒꯨꯝꯅ ꯅꯨꯡꯉꯥꯏꯕꯅꯤꯍꯦ ꯃꯥꯜꯍꯩ ꯃꯈꯣꯡꯗ ꯑꯃꯨꯛꯐꯝ ꯃꯥꯂꯩ ꯃꯈꯣꯡꯒꯗꯨ ꯍꯧꯖꯤꯛ ꯁꯣꯛꯕ ꯂꯣꯏꯔꯝꯃꯅꯤ
ꯂꯣꯏꯔꯝꯅꯤ
ꯑꯗꯒꯤ ꯍꯩꯅꯧꯒꯗꯣ ꯁꯣꯡꯒ ꯅꯥꯀꯟ ꯅꯥꯀꯟ ꯁꯣꯟ ꯊꯣꯝꯕꯒꯤ ꯂꯝꯕꯤ ꯀꯥꯔꯛ ꯑꯗꯨꯗ ꯆꯠꯂꯤꯅꯤꯅꯦꯍ ꯑꯗꯨꯒ ꯐꯝꯃꯒ ꯆꯥꯏ
ꯃꯣꯏ ꯆꯤꯡꯊꯛꯀꯦ ꯍꯥꯏꯩꯅꯣ ꯀꯩꯀꯥꯗꯣ ꯀꯩꯅꯣꯅꯒ ꯍꯦꯛꯍꯟꯅꯤꯡꯗ꯭ꯔꯤꯗꯨꯗꯤ ꯃꯣꯏꯅꯒ ꯃꯣꯏꯒꯤ ꯃꯣꯏꯒꯤ ꯇꯥꯏꯞ ꯇꯠ ꯂꯝꯐꯧ ꯃꯣꯏꯒꯤ ꯅꯠꯇꯦ ꯃꯣꯏꯅ ꯃꯣꯏꯅ ꯂꯩꯁꯜ ꯂꯩꯁ ꯂꯒ ꯃꯣꯏ ꯂꯝ ꯁꯥꯈꯤꯕꯩ ꯋꯥꯅꯤ ꯑꯗꯨꯒꯁꯨ ꯋꯥ ꯋꯥꯖꯥꯒꯁꯨ ꯉꯪ ꯁꯥꯏ ꯇꯨꯀꯠꯆꯩ ꯅꯠꯇ꯭ꯔꯣ
ꯃꯦꯝꯕꯔꯒ ꯑꯣꯏꯈꯔꯕꯅꯤꯅ
ꯎꯝ
ꯅꯨꯪꯁꯤꯗꯝꯟ ꯅꯥꯏ
ꯃꯣꯏ ꯏꯃꯨꯡꯁꯤꯗꯤ ꯑꯝ ꯀꯅꯥꯝꯇꯅ ꯑꯗꯨꯝ ꯀꯩꯅꯣ ꯇꯧꯗꯝꯅꯤꯗ ꯋꯥꯠꯄꯅꯤꯗ ꯑꯗꯨꯝ
ꯍꯣꯌ
ꯑ
ꯃꯣꯏꯗꯪ ꯆꯥꯎꯖꯕꯩ ꯋꯥꯅꯦ꯫
ꯎꯍ ꯃꯋꯥꯗꯤ ꯂꯧꯕꯤꯗꯝꯅꯦ꯫
ꯈꯪꯗꯦꯗ꯫ ꯅꯍꯋꯥꯏꯒꯤ꯫ ꯍꯩꯅꯧ ꯑꯃ ꯃꯣꯏꯒꯤ ꯅꯥꯀꯟꯒꯤꯗ ꯍꯧꯕꯗꯨꯁꯨ ꯌꯥꯟꯊꯠꯈ꯭ꯔꯒ ꯃꯣꯏ ꯏꯆꯣꯟ ꯌꯨꯝ ꯁꯥꯈꯔꯤꯗꯨꯅꯤ ꯀꯩꯅꯣ꯫
ꯑꯗꯨꯅꯦ꯫
ꯆꯥ ꯇꯦꯝ ꯊꯣꯛꯒ꯫
ꯅꯨꯄꯥ ꯃꯌꯥꯝ ꯄꯣꯁꯤꯜꯂꯒ꯫ ꯃꯣꯏ ꯃꯣꯏꯒꯤ ꯂꯝ ꯂꯝ ꯂꯝ ꯂꯝꯅ ꯇꯧꯕꯗ ꯂꯝ ꯁꯨꯡꯂꯩ ꯂꯩꯅꯗꯅ ꯅꯨꯡꯉꯥꯏꯔꯦ ꯀꯅꯣ ꯃꯣꯏ꯫
ꯑꯩ ꯈꯜꯂꯤ ꯑꯝꯇꯪ ꯇꯛꯈꯥꯏꯒ꯭ꯔꯗꯤ꯫
ꯑꯗꯨꯅꯦ ꯌꯥꯔꯣꯏꯅ ꯇꯧꯔꯗꯤ ꯃꯣꯏ ꯉꯥꯎꯆꯦꯟꯅꯤ꯫
ꯎꯝ꯫
ꯑꯃꯨꯅꯒ ꯆꯥꯎꯖꯔꯤꯁꯤꯗꯤ꯫
ꯎꯝ꯫ ꯑꯃꯨꯒꯤꯅ ꯀꯥꯏꯗ ꯑꯃꯨꯛ ꯁꯥꯗꯣꯏ ꯖꯥꯅꯣ ꯂꯝꯗꯣ꯫
ꯈꯪꯗꯦ꯫
ꯍꯥꯏꯗꯤ ꯀꯥꯏꯗ ꯃꯨꯛ ꯇꯛꯊꯣꯛꯇꯣꯏꯖꯥꯅꯣ꯫
ꯈꯨꯟ ꯈꯨꯟꯄꯥꯛ ꯑꯃ ꯈꯨꯟꯄꯥꯛ ꯑꯃ ꯑꯣꯏꯒ꯭ꯔꯦ꯫ ꯀꯩꯅꯣ꯫
ꯃꯅꯤꯡꯗ ꯑꯃꯨꯛ ꯖꯥꯠꯂꯥ꯫ ꯊꯝꯃꯒꯦ ꯑꯩ ꯃꯤ ꯑꯃ ꯂꯥꯛꯁꯤꯜꯂꯦ ꯎꯝ꯫
ꯍꯣꯏ ꯍꯣꯏ꯫